ꯇꯥꯏ ꯇꯥꯏꯌꯦ
ꯅꯨꯡꯉꯥꯏꯔꯤꯕꯣ ꯀꯩ ꯏꯟꯁꯥꯡ ꯆꯥꯔꯦ ꯉꯁꯤꯗꯤ ꯑꯥ ꯀꯩ ꯏꯟꯁꯥꯡ ꯆꯥꯔꯒꯦ ꯍꯥꯏꯔꯣ ꯀꯩꯅꯣ ꯑꯇꯨꯝ ꯑꯇꯨꯝ ꯀꯩꯅꯣꯗꯒꯤ ꯑꯗꯨꯝ ꯍꯧꯁꯦ ꯍꯥꯏꯕꯅꯤꯗ
ꯑꯗꯨꯝ ꯏꯔꯨꯝꯕ ꯆꯥꯏꯑꯦ
ꯑꯣ
ꯅꯣꯏ ꯅꯣꯏꯗ ꯍꯩ ꯃꯌꯥꯝ ꯂꯩꯗꯣ
ꯍꯣꯏ ꯀꯔꯤꯕ
ꯅꯣꯏꯗ ꯍꯩ ꯃꯤꯌꯥꯝ ꯂꯩꯕꯗꯣ ꯅꯪ ꯊꯥꯕ꯭ꯔꯥꯕ
ꯅꯠꯇꯦꯍꯦ ꯑꯩꯈꯣꯏ ꯃꯥ ꯊꯥꯏꯅ ꯊꯥꯕꯩ ꯀꯩꯅꯣ ꯉꯥꯛꯇꯅꯤ ꯑꯩꯈꯣꯏꯅ ꯊꯥꯔꯤꯗꯤ ꯑꯩꯈꯣꯏ ꯏꯆꯥꯁꯤꯡ ꯆꯥꯕ ꯐꯪꯉꯅꯤ ꯑꯩꯈꯣꯏ ꯆꯥꯕ ꯐꯪꯉꯣꯏ
ꯏꯁ ꯀꯩꯅꯣꯗ ꯀꯩꯅꯣ ꯂꯤꯆꯤꯒꯨꯝꯕ
ꯍꯣꯏ ꯑꯗꯨꯒꯨꯝꯕꯗꯤ ꯌꯥꯗꯤ ꯌꯥꯕꯅꯤ ꯑꯗꯨ
ꯀꯤꯍꯣꯝꯒꯨꯝꯕ ꯑꯗꯨꯗꯤ ꯑꯁ ꯃꯌꯥꯝ ꯆꯥꯕ
ꯎꯝ
ꯑꯩꯈꯣꯏꯗꯁꯨ ꯂꯤꯆꯤ ꯄꯥꯜꯂꯦꯕ ꯀꯩꯅꯣ ꯑ ꯑ ꯍꯧ ꯀꯩꯅꯣ ꯀꯩ ꯍꯥꯏꯗꯣꯏꯅꯣ ꯎꯝ ꯃꯃꯥꯡ ꯅꯠꯇꯦ ꯃꯃꯥꯡꯗ ꯀꯩꯅꯣ ꯂꯦꯟ ꯐꯖꯅ ꯇꯥꯕꯗꯣ
ꯍꯥꯥ ꯍꯥ
ꯈꯪꯕ꯭ꯔ
ꯈꯪꯉꯤꯅꯦ
ꯑꯗꯨ ꯑꯗꯨꯗ ꯂꯣꯏ ꯀꯦꯟꯈꯔꯕ ꯑꯗꯨꯗꯤ
ꯀꯦꯟꯈ꯭ꯔꯦ ꯑꯣ
ꯍꯩꯈꯥꯁꯨ ꯆꯥꯕ ꯐꯪꯗꯦ ꯄꯨꯡꯇꯣꯟꯁꯨ ꯆꯥ ꯐꯪꯗꯦ ꯀꯩꯝ ꯆꯥꯕ ꯐꯪꯗꯦ ꯍꯟꯗꯛ
ꯄꯨꯟꯇꯣꯟꯗꯣ ꯍꯥꯎꯅꯤ ꯍꯧꯖꯤꯛ ꯑꯉꯥꯡꯕꯒꯤꯒꯗꯣ ꯑꯗꯨ ꯍꯥꯎꯕꯅꯦꯕ ꯆꯥꯅꯤꯡꯉꯦ ꯑꯩ
ꯑꯁ ꯅꯣꯏꯗꯤ ꯅꯣꯏ ꯌꯨꯝꯗ ꯂꯩꯕꯅꯤꯅ ꯑꯗꯨꯝ ꯆꯥ ꯌꯥꯕꯗꯨꯕꯨ
ꯑꯗꯨꯕꯨꯗꯤ ꯌꯥꯏ ꯑꯗꯣ ꯑꯗꯨꯕꯨ ꯑꯩ ꯗ꯭ꯔꯦꯒꯣꯟ ꯐ꯭ꯔꯨꯏꯠꯀꯨꯝꯕꯗꯨꯗꯤ ꯑꯩ ꯌꯥꯝ ꯆꯥꯅꯤꯡꯉꯤ ꯑꯗꯨꯒꯨꯝꯕꯗꯤ
ꯑꯣ ꯑꯗꯨꯁꯨ ꯊꯥꯕ ꯌꯥꯏ ꯃꯐꯝ ꯂꯩꯔꯗꯤ ꯊꯥꯕ ꯌꯥꯏꯅꯦ
ꯑꯩꯈꯣꯏ ꯈꯨꯟꯗ ꯑꯗꯨꯝ ꯑꯩꯈꯣꯏ ꯈꯨꯟꯒꯤ ꯃꯤꯁꯦ ꯑꯗꯨꯝ ꯊꯥꯏ ꯐꯖꯅ ꯍꯧ ꯂꯩ ꯑꯗꯨꯕꯨ ꯄꯥꯟꯗꯤ ꯄꯥꯟꯗꯕ ꯍꯟꯗꯛ ꯀꯣ
ꯎꯝ
ꯑꯗꯨꯒ ꯑꯥ ꯀꯩꯅꯣ ꯋꯥꯇꯔꯃꯤꯂꯣꯟꯒꯨꯝꯕ ꯊꯕꯤꯒꯨꯝꯕꯗꯤꯗꯤꯀꯣ
ꯑꯥ
ꯑꯥ ꯑꯩꯈꯣꯏ ꯈꯨꯟꯒꯤ ꯃꯅꯥꯛꯇ ꯂꯧ ꯑꯃ ꯃꯣꯏꯒꯤ ꯂꯩꯑꯦꯕꯀꯣ ꯑꯗꯨꯗ ꯑꯗꯨꯝ ꯆꯥꯅꯤꯡꯉꯗꯤ ꯑꯗꯨꯗ ꯑꯗꯨꯝ ꯂꯩꯕ ꯆꯠꯂꯒ ꯆꯥꯕꯅꯦꯕ ꯍꯥꯎꯗꯤ ꯍꯥꯎꯕꯅꯦ ꯀꯦꯖꯤ ꯑꯃꯗꯀꯣ
ꯑꯥ
ꯂꯨꯄꯥ ꯇ꯭ꯋꯦꯟꯇꯤ ꯐꯥꯏꯚ ꯑꯗꯨꯝ ꯌꯜꯂꯦꯕ ꯀꯦꯖꯤꯗꯀꯣ
ꯀꯤꯖꯤꯗ
ꯍꯣꯏ ꯂꯧꯗ ꯆꯠꯂꯒ ꯆꯥꯔꯗꯤꯀꯣ
ꯀꯩꯅꯣ ꯑ ꯀꯩꯅꯣ ꯀꯩꯅꯣ ꯀꯩꯅꯣꯗꯣ
ꯀꯔꯤ
ꯎꯝ ꯋꯥꯇꯔꯃꯦꯂꯣꯟꯗꯣ
ꯍꯣꯏ ꯋꯥꯇꯔꯃꯂꯣꯅꯦ ꯑꯩꯁꯦ ꯇ꯭ꯋꯦꯟꯇꯤ ꯐꯥꯏꯚꯅꯦꯕ ꯑꯩꯈꯣꯏ ꯍꯥꯟꯅ ꯅꯍꯥꯟꯗꯣ ꯆꯠꯂꯦꯕꯀꯣ ꯍꯧꯖꯤꯛꯇꯤ ꯂꯩꯇ꯭ꯔꯦꯀꯣ ꯂꯣꯏꯔꯕꯅꯤꯀꯣ ꯍꯧꯖꯤꯒꯤꯗꯤ
ꯑꯗꯣ ꯅꯪ ꯅꯍꯥꯟ ꯍꯥꯏꯕ ꯌꯥꯗ꯭ꯔꯕ
ꯑꯗꯨ ꯅꯪꯅ ꯍꯥꯟꯅ ꯇꯧꯔꯛꯄ ꯌꯥꯗꯔ ꯑꯗꯨꯗꯤ
ꯑꯁ ꯇꯧꯔꯛꯇ꯭ꯔꯁꯨ ꯑꯁ ꯑꯗꯣ ꯌꯥꯝ ꯍꯧꯣꯡꯅ ꯂꯩꯑꯦ ꯈꯣꯠꯂꯦꯒ ꯍꯥꯏꯔꯛꯄ ꯌꯥꯕꯅꯦꯕ
ꯑꯣ ꯅꯪꯒꯤ ꯅꯝꯕꯔ ꯂꯩꯕꯗꯣ
ꯂꯩꯔꯁꯨ
ꯑꯗꯨ ꯃꯇꯝꯗꯗꯤ ꯈꯔꯗꯤ ꯂꯥꯞꯄꯦꯀꯣ ꯍꯥꯏꯁꯦ ꯀꯤꯂꯣꯃꯤꯇꯔꯁꯦ ꯑꯥ ꯑꯅꯤꯒꯨꯝꯕ ꯑꯅꯤꯒꯨꯝꯕ ꯑꯍꯨꯝꯗꯤ ꯌꯨꯗꯦ ꯑꯅꯤꯒꯨꯝꯕꯗꯤ ꯑꯣꯏꯔꯝꯅꯤ ꯆꯠꯂꯒ ꯆꯥꯕ ꯀꯥꯟꯗ ꯏꯁ ꯂꯧꯗ ꯐꯛꯀꯥꯏꯔꯒ ꯆꯥꯗꯨꯝ ꯃꯥꯥꯟ
ꯌꯥꯝ ꯍꯥꯎꯗꯧ ꯃꯥꯟꯂꯦ
ꯑꯩꯈꯣꯏꯗꯤ ꯚꯤꯗꯤꯑꯣ ꯅꯝꯃꯒ ꯃꯨꯛꯄꯥꯡꯒ ꯇꯧꯕꯅꯦ ꯑꯗꯨ ꯃꯇꯝꯗ
ꯅꯏꯗꯥ ꯈꯥꯎꯅꯤ ꯆ ꯑꯔꯀꯣ
ꯑ ꯑꯗꯨ ꯑꯁꯤꯗ ꯂꯧꯔꯒ ꯕꯤꯖꯤꯅꯦꯁ ꯇꯧꯅꯤꯡꯕ ꯃꯤꯁꯤꯡꯒꯗꯤ ꯌꯥꯝ ꯐꯕꯅꯤ ꯕꯤꯖꯤꯅꯦꯁ ꯇꯧꯕ ꯃꯤꯁꯤꯡꯒꯤꯗꯤꯀꯣ ꯑꯗꯨꯝ ꯍꯣꯡ ꯍꯣꯡꯅ ꯄꯤꯕꯅꯦꯕ
ꯅꯣꯏ ꯑꯥ ꯂꯤꯆꯤ ꯄꯥꯜꯂꯦ ꯍꯥꯏꯕꯗꯣ ꯐꯖꯅ ꯄꯥꯟꯕ꯭ꯔꯥ
ꯑꯥ ꯂꯤꯆꯤꯁꯦ ꯍꯟꯗꯛꯇꯤꯀꯣ ꯅꯍꯥꯟ ꯒꯗꯤ ꯃꯥꯟꯅꯗ꯭ꯔꯦ ꯅꯍꯥꯟꯗꯤ ꯐꯖꯅ ꯄꯥꯝꯃꯤꯅꯦ ꯑꯗꯨꯕꯨ ꯍꯟ
ꯅꯇꯦ ꯑꯗꯣ ꯍꯧꯖꯤꯛ ꯍꯧꯖꯤꯛꯁꯨ ꯑꯗꯨꯝ ꯆꯥ ꯆꯥꯕꯒꯤ ꯃꯇꯥꯡꯗ ꯑꯗꯨꯝ ꯆꯥꯕꯗꯒꯤꯗꯤ ꯑꯗꯨꯝ ꯂꯩꯕ꯭ꯔꯕ
ꯍꯣꯏ ꯍꯣꯏ ꯑꯗꯨ ꯆꯥꯅꯤꯡꯉꯥꯏꯗꯤ ꯑꯗꯨꯝ ꯂꯩꯌꯦꯕꯀꯣ ꯑꯗꯨ ꯌꯣꯟꯅꯤꯡꯉꯥꯏꯒꯨꯝꯕꯗꯤ ꯂꯩꯇꯕ ꯍꯥꯟꯅꯗꯤ ꯌꯣꯟꯅꯤꯡꯉꯥꯏ ꯑꯗꯨꯝ ꯌꯣꯟꯕꯅꯦꯕ ꯍꯧꯖꯤꯛꯀꯤ ꯑꯣꯏꯅꯗꯤ ꯑꯁ ꯄꯥꯝꯕꯤꯗꯨꯣ ꯆꯥꯎꯔꯦꯕ ꯑꯁ ꯌꯥꯝ ꯋꯥꯕꯅꯦꯕ ꯂꯧꯕꯗꯣ
ꯑꯣ
ꯃꯆꯥꯒ ꯅꯠꯇꯦꯕ ꯈꯨꯋꯥꯡꯅ ꯑꯩꯈꯣꯏ ꯊꯥꯏꯅ ꯊꯥꯔꯝꯕꯅꯤꯅꯀꯣ
ꯎꯝ
ꯇ ꯏꯅꯦꯕ ꯀꯣꯏꯔꯛꯑꯣ ꯂꯧ ꯃꯇꯝꯗ ꯂꯧ ꯀꯩꯅꯣ ꯀꯩꯅꯣ ꯃꯇꯝꯗꯀꯣ
ꯀꯣꯠ ꯄꯨꯡ ꯌꯥꯗꯧ ꯃꯥꯥꯟꯗꯦ
ꯑꯥ
ꯀ꯭ꯂꯥꯁ ꯑꯗꯨꯝ ꯆꯠꯄꯅꯦꯅ
ꯑꯁ ꯆꯥꯛ ꯂꯥꯝꯈꯠꯂꯛꯑꯦ ꯍꯧꯖꯤꯛ ꯆꯛ ꯂꯥꯝꯈꯠꯂꯛꯑꯦ
ꯅꯨꯡꯊꯤꯟꯒꯤꯔꯥ
ꯑꯥ ꯍꯣꯏ ꯅꯨꯡꯊꯤꯟꯒꯤ ꯑꯗꯨꯝ ꯍꯦꯛ
ꯈꯔꯝꯅꯦ
ꯎꯝ ꯐꯩꯅꯦ ꯄꯨꯡ ꯍꯧꯖꯤꯛ ꯄꯨꯡ ꯑꯣ ꯄꯨꯡ ꯑꯃ ꯃꯈꯥꯏꯕꯣ ꯄꯨꯡ ꯑꯅꯤꯒꯨꯝꯕ ꯇꯥꯔꯗꯤ ꯑꯗꯨꯝ ꯆꯥꯔꯅꯤ ꯑꯩꯗꯤ ꯆꯥꯛ ꯆꯥꯗꯗꯤ ꯑꯗꯨꯝ ꯃꯇꯝꯗ ꯆꯥꯔꯅꯤ ꯄꯨꯛꯁꯤ ꯂꯩꯕ ꯌꯥꯗꯕ
ꯑꯩꯁꯨ ꯑꯗꯨꯃꯥꯏꯅ ꯇꯧꯋꯦ ꯑꯗꯨ ꯉꯁꯥꯏꯅ ꯆꯥꯈ꯭ꯔꯕꯅꯦ ꯑꯩꯗꯤ
ꯍꯥ ꯅꯨꯡꯇꯤ ꯇꯣꯏꯅ ꯆꯥꯕꯅꯤꯅꯀꯣ ꯅꯣꯡꯃ ꯥꯆꯥꯔꯝꯗ ꯆꯥꯗꯕ ꯆꯥꯗ꯭ꯔꯗꯤ ꯄꯨꯛꯆ ꯅꯨꯡꯉꯥꯏꯇꯦ
ꯇꯧꯋꯏ ꯇꯧꯋꯏ ꯑꯩꯈꯣꯏꯁꯨ
ꯑꯩ ꯎꯝ ꯎꯝ ꯑꯗꯨ ꯑꯥ ꯅꯪ ꯂꯩꯁ ꯑꯗꯨꯝ ꯅꯨꯡꯗꯥꯡ ꯋꯥꯏꯔꯝꯗꯒꯨꯝꯕ ꯀꯣꯏꯕ ꯑꯗꯨꯝ ꯆꯠꯄꯒꯨꯝꯕ ꯇꯧꯕ꯭ꯔꯥ
ꯅꯨꯡꯗꯥꯪꯒꯨꯝꯕꯅꯗꯤ ꯑꯁ ꯊꯣꯏꯗꯣꯛꯅ ꯀꯣꯏ ꯊꯣꯏꯗꯣꯛꯅꯥ ꯆꯠꯇꯦꯗ
ꯑꯗꯨꯅꯦ
ꯀꯣꯏꯐꯝꯁꯨ ꯂꯣꯛ ꯈꯪꯗꯦ ꯀꯔꯤ ꯍꯥꯏꯗꯣꯏꯅꯣ ꯃꯁꯥ ꯃꯁꯥꯒꯤ ꯊꯕꯛ ꯂꯣꯏ ꯂꯩꯕꯅꯤꯅ ꯀꯣꯏꯊꯣꯛ ꯆꯠꯊꯣꯛꯄꯗꯣ
ꯍꯣꯏ
ꯆꯠꯇꯦꯉꯣ
ꯑꯥ
ꯅꯪꯗꯤ ꯏꯚꯤꯅꯤꯡ ꯋꯥꯛꯀꯨꯝꯕ ꯆꯦꯟꯕꯒꯨꯝꯕ ꯇꯧꯕ꯭ꯔꯥ
ꯏꯚꯅꯤꯡ ꯋꯥꯛꯁꯦ ꯆꯠꯇꯔꯦ ꯍꯟꯗꯛꯇꯤ ꯆꯠꯇꯔꯦ ꯃꯥꯅꯦ ꯕꯣꯔꯒꯨꯝꯕ ꯇꯝꯅꯦꯕꯣ ꯍꯟꯗꯛꯇꯤ ꯌꯥꯗꯔꯦ ꯁꯅꯕꯁꯨ ꯌꯥꯗꯔꯦ ꯆꯠꯄꯁꯨ ꯌꯥꯗꯔꯦ ꯀꯤꯗꯧꯔꯤꯅꯣ ꯈꯟꯒꯥꯁꯦ ꯀꯩꯅꯣꯝ ꯀꯩꯅꯣꯝꯇꯥꯏꯗ
ꯀꯩꯅꯣꯨꯝ ꯀꯩꯅꯣꯝ ꯇꯥꯕ꯭ꯔ
ꯑ
ꯖꯤꯗꯤ ꯇ ꯍꯥꯔ ꯔ ꯑꯗꯨꯗ
ꯑ ꯅꯣꯏꯗꯤ ꯆꯁ ꯃꯥ ꯀ ꯀ꯭ꯔꯝꯝꯕ
ꯁꯦꯟꯇꯔꯗ ꯑꯣꯏꯅ ꯆꯠꯂꯦ ꯑꯩꯗꯤ ꯎ ꯑ ꯑꯕꯤ ꯁꯤꯦ ꯁꯤꯗ
ꯑꯔꯕꯤ ꯁꯤ ꯁꯤ ꯑꯣ ꯍꯣ
ꯑꯔꯤꯔ ꯇꯧꯔꯤꯁꯤꯕꯣ ꯑꯔꯕꯤ ꯁꯤ ꯁꯤꯗꯤ ꯆꯠꯂꯦ ꯉꯥꯁꯤꯗꯤ ꯌꯥꯝ ꯂꯞꯄꯦ ꯑꯗꯨꯗꯤ
ꯎꯝ ꯑꯗꯨ ꯑꯥꯔ ꯕꯤ ꯁꯤ ꯁꯤ ꯆꯥꯔꯖ ꯀꯅꯩ ꯂꯩꯕꯗꯨꯒ ꯑꯥ ꯂꯥꯞꯇ꯭ꯔꯦꯅꯦ ꯑꯗꯨꯗꯤ
ꯌꯥꯝꯅ ꯂꯞꯄꯦ
ꯑꯣ ꯈꯣꯡꯅ ꯆꯠꯄ ꯉꯝꯗꯦ
ꯍꯥꯥ
ꯍꯥꯥ ꯈꯣꯡꯅ ꯆꯠꯄ ꯉꯝꯗꯦ ꯒꯥꯔꯤꯅ ꯆꯠꯄ꯭ꯔꯥ ꯂꯥꯏꯟꯗ ꯆꯠꯄ꯭ꯔꯥ
ꯀ ꯀꯩꯅꯣꯗꯣ ꯆꯄꯅꯦ ꯕꯥꯁ
ꯑꯣꯁꯗ ꯃꯣꯏꯅꯞ ꯂ
ꯍꯣꯏ ꯀꯥꯏ ꯍ ꯀꯦ ꯂꯩꯀꯥꯏꯗꯣ ꯃꯤ ꯆꯥꯔꯖ ꯆꯠꯅꯤꯡꯉꯥꯏ ꯀꯩ ꯍꯥꯏꯗꯣꯏꯅꯣ ꯆꯠꯀꯗꯕ ꯃꯤꯁꯤꯡꯗꯣ ꯂꯩꯀꯥꯏꯗꯒꯤ ꯃꯤꯁꯤꯡꯗꯣ ꯈꯣꯝꯃꯒ ꯑꯗꯨꯝ ꯆꯠꯠꯇꯣ ꯑꯩꯈꯣꯏ ꯂꯩꯀꯥꯏꯗ ꯑꯃꯨꯛ ꯂꯥꯛꯀꯅꯤ ꯀꯩꯅꯣ ꯑꯥ ꯂꯩꯀꯥꯏ ꯀꯣꯏꯔꯒ ꯃꯤ ꯈꯣꯝꯃꯒ ꯑꯃꯨꯛ ꯆꯥꯥꯔꯖꯇ ꯍꯜꯂꯛꯄ
ꯍꯣꯏ ꯐꯩ ꯑꯗꯨꯗꯤ
ꯑꯗꯨ ꯑꯗꯨꯒꯤ ꯊꯦꯡꯅꯁꯨ ꯀꯥꯏꯑꯦ ꯊꯦꯡꯅꯁꯨ ꯍꯜꯂꯛꯑꯦ
ꯎꯝ ꯑꯩꯁꯨꯀꯣ ꯍꯥꯏꯕꯤ ꯁꯤꯗꯣ ꯅꯍꯥꯟꯗꯣ ꯅꯍꯥꯟꯗꯣ ꯆꯠꯂꯦ ꯑꯩꯁꯨ
ꯑꯣ
ꯁꯨꯝ ꯅꯨꯡꯉꯥꯏꯌꯦ
ꯑꯦꯁ ꯎꯝ ꯑꯩ ꯀꯩꯅꯣꯝ ꯇꯧꯒꯦꯕꯀꯣ ꯉꯥꯛꯇꯪ ꯉꯥꯢꯌꯣ
ꯇꯁ
ꯑ
ꯑꯃꯨꯛꯀ ꯆꯥꯛ ꯆꯥꯛꯀꯦ ꯍꯥꯏꯔꯣ
ꯅꯠꯇꯦꯗ ꯁꯤ ꯀꯩ ꯍꯥꯢꯗꯨꯢꯅꯣ ꯌꯥꯝ ꯍꯥꯒꯠꯆꯕ ꯑꯃ ꯂꯩꯕꯗꯣ ꯈꯪꯕ꯭ꯔꯥ
ꯈꯉꯩ
ꯑꯗꯣ ꯂꯥꯛꯄ ꯕꯤꯁ꯭ꯃꯥꯡꯒ꯭ꯔꯍꯦ ꯎꯝ ꯎꯝ
ꯀꯩꯅꯣ ꯅꯪꯒꯤ ꯃꯐꯝꯁꯨ
ꯑꯁ ꯑ ꯅꯇꯣꯞꯄ ꯉꯝꯗ꯭ꯔꯦꯅꯦ ꯁꯤꯁꯦ ꯌꯥꯝꯅ ꯍ ꯀꯔꯦ ꯆ ꯀꯦ
ꯅꯪꯗꯤ ꯀꯅꯥ ꯀꯅꯥ ꯂꯩꯔꯤꯅꯣ ꯑꯣ ꯐꯦꯃꯤꯂꯤꯒ ꯄꯨꯟꯅ ꯂꯩꯀꯣ ꯅꯪꯗꯤ
ꯑꯍꯣꯏ ꯑꯗꯨꯝ ꯄꯨꯟꯅ ꯂꯩꯌꯦ ꯏꯥꯏ ꯑ ꯅꯪꯗꯤ ꯇꯥꯕ꯭ꯔꯣ ꯇꯥꯕ꯭ꯔꯣ
ꯇꯥꯗꯦ
ꯇꯥꯗꯦ
ꯍꯣꯏ
ꯐꯣꯟꯁꯨ ꯇꯧꯃꯟꯅꯗꯤ ꯋꯥ ꯉꯥꯡꯅꯤꯡꯉꯥꯢ ꯂꯩꯇꯦꯕ ꯏ
ꯑꯗꯨꯝ ꯅꯣꯏꯁꯨ ꯀꯩꯅꯣ ꯂꯧ ꯃꯇꯝꯗꯁꯨ ꯑꯗꯨꯝ ꯂꯧ ꯆꯠꯄ꯭ꯔꯥ ꯂꯧ ꯂꯤꯡꯕ ꯂꯧ ꯊꯥꯕ ꯀꯩꯅꯣ ꯂꯧ ꯄꯦꯡꯕ ꯃꯇꯝ ꯑꯗꯨ ꯋꯥꯏꯗ
ꯆꯠꯂꯦ
ꯍꯥꯟꯅꯗꯤ ꯆꯠꯇꯕ꯭ꯔꯥ ꯃꯣꯔꯣꯛꯒꯨꯝꯕ ꯊꯥꯕ꯭ꯔꯥ
ꯃꯔꯣꯛ ꯊꯥꯗꯦ ꯀꯩꯅꯣ ꯍꯋꯥꯏ ꯑꯗꯨꯝ ꯍꯋꯥꯏꯒꯨꯝꯕ ꯊꯥꯏ ꯍꯋꯥꯏ ꯁꯤꯅꯤ ꯑꯩꯈꯣꯢ ꯄꯨꯟꯁꯤ ꯍꯥꯏꯁꯦ ꯑꯁ ꯑꯗꯨ ꯍꯟꯗꯛꯇꯤ ꯂꯧ ꯐꯖꯅ ꯆꯠꯇꯦꯗ ꯑꯅꯤꯔꯛ ꯑꯍꯨꯝꯔꯛ ꯀꯨꯝꯕ ꯆꯥꯠꯂꯦ
ꯂꯧ ꯆꯥꯛꯗꯕꯒꯤ ꯑꯣꯏꯔꯝꯅꯤ ꯑꯗꯨꯗꯤ
ꯑꯝ ꯃꯆꯥꯅꯤꯗ ꯀꯅꯥꯅꯤꯇꯩ ꯀꯣ
ꯑꯗꯨꯗꯤ ꯀꯩꯅꯣ ꯏꯪꯈꯣꯜ ꯏꯪꯈꯣꯜꯗ ꯊꯥꯕ ꯇꯥꯏꯞꯇ ꯑꯣꯏꯅ ꯇꯧꯕ ꯃꯥꯜꯂꯦ
ꯏꯪꯈꯣꯜꯗ ꯊꯥꯕ ꯇꯥꯏꯞꯇꯥ
ꯍꯣꯏ
ꯇꯧꯗꯦ ꯑꯗꯨꯝ ꯏꯁꯤꯡ ꯏꯁꯤꯡꯗꯣ ꯆꯪꯍꯜꯂꯒ ꯇꯧꯕꯗꯣ ꯑꯗꯨꯃꯥꯏꯅ ꯇꯧꯅꯦ ꯆꯤꯡꯒꯤ ꯑꯗꯨꯃꯥꯏ ꯇꯝꯄꯥꯛ ꯑ ꯑꯃ ꯇꯧꯕꯅꯦ
ꯑꯣ ꯇꯝꯄꯥꯛ ꯂꯧꯗꯣ ꯍꯋꯥꯏꯒ ꯀꯩꯀꯩ ꯊꯥꯕ
ꯇꯝꯄꯥꯛ ꯂꯥꯎ ꯇꯝꯐꯥ ꯂꯧ ꯍꯥꯏꯁꯦ ꯀꯩꯅꯣꯅꯦ ꯆꯥ ꯐꯧꯒꯤꯅꯦ
ꯑꯗꯨꯅꯦ
ꯍꯋꯥꯏ ꯊꯥꯏꯗꯨꯅ ꯃꯥꯒꯤ ꯀ ꯃꯇꯥꯏ ꯃꯇꯥꯏꯗꯀꯣ ꯁꯨꯃꯥꯏꯅ ꯁꯥꯡ ꯄꯔꯦꯡ ꯁꯥꯡ ꯑꯗꯨꯝ ꯊꯥꯔꯒ ꯑꯗꯨ ꯑꯃ ꯍꯧꯒꯠꯂꯛꯄ ꯃꯇꯝꯗ ꯀꯥꯅꯤꯡꯉꯥꯏ ꯑꯣ ꯀꯩꯅꯣꯝ ꯊꯝꯕ ꯑꯗꯨꯃꯥꯏꯅ ꯇꯧꯋ ꯁꯃꯥꯏꯅ ꯇ ꯍꯅꯤꯗ
ꯏꯃ ꯅꯧ ꯀꯦ ꯂꯕ